ꯑꯣ ꯇꯕ꯭ꯔꯣ ꯑꯦ ꯑꯦꯔꯣꯝ ꯑ ꯀꯩꯅꯣꯗ ꯊꯣꯛꯂꯛꯄ ꯑꯗꯨꯀꯥꯟꯗ ꯑꯗꯨꯒꯤ ꯃꯥꯂꯩꯗ ꯎꯝ ꯅꯥꯏꯀꯣ ꯑꯃ ꯐꯗꯕ꯭ꯔꯥꯅ ꯈꯟꯕ ꯉꯗꯤ ꯀꯗꯧ ꯌꯥ ꯇ ꯍꯥꯏꯔꯒ
ꯅꯦꯠꯋꯥꯛꯁꯦ ꯌꯥꯝꯇꯦꯅꯦ ꯅꯪꯒꯤ ꯚꯣꯏꯁ ꯀ꯭ꯔꯦꯛ ꯆꯜꯂꯦ ꯇꯥꯕ꯭ꯔꯥ ꯍꯜꯂꯣ ꯍꯂꯒꯣ ꯇꯥꯕꯔ ꯅ ꯈꯣꯟ ꯇꯗꯤꯌꯦ ꯍꯜꯂꯣ ꯑꯣꯟ ꯑꯦꯟ ꯑꯣꯐ ꯇꯕ ꯅꯪꯒꯤ ꯀꯣꯟꯗ
ꯇꯥꯗ꯭ꯔ
ꯅꯩꯅ ꯅꯣꯛ ꯇꯧꯋꯏꯕ
ꯑꯣ ꯑꯗꯨꯗ ꯍꯧꯖꯤꯛ
ꯍꯧꯖꯤꯛꯇꯤ ꯇꯥꯔꯦ ꯍꯣꯏ ꯀꯗꯥꯏ ꯆꯠꯄꯒꯔꯣ
ꯑꯁ ꯑꯩꯗꯤꯀꯣ ꯗꯨꯀꯥꯟ ꯍꯥꯡꯕꯅꯦꯕ ꯑꯗꯨ ꯗꯨꯀꯥꯟꯗ ꯊꯣꯛꯂꯛꯄ
ꯑꯥ
ꯎꯝ ꯑꯩꯗꯣ ꯄꯥꯔꯂꯔ ꯍꯥꯡꯕꯅꯦ
ꯑꯁ ꯅꯣꯡꯃ ꯂꯥꯛꯀꯦꯅ ꯑꯗꯨꯗꯤꯁ
ꯍꯜꯂꯣ
ꯗꯨꯀꯥꯟꯒꯤ ꯃꯤꯡꯗꯤ
ꯞꯇ ꯑꯦꯗ꯭ꯔꯦꯁꯇꯔꯤꯅꯦ ꯅꯪ ꯈꯪꯝꯒꯅꯤꯗꯪ
ꯅꯥꯏꯈꯪꯗꯗ
ꯄꯥꯔꯂꯔ ꯑꯗꯨ ꯌꯥꯝ ꯄꯥꯕ ꯅꯠꯇꯦ ꯑꯗꯨꯝ ꯃꯆꯥ ꯀꯣ
ꯑ ꯁꯝ ꯀꯛꯄ ꯈꯣꯠꯕꯙꯤ ꯌꯥꯔꯝꯃꯦꯅ ꯀꯩꯅꯣ
ꯍ ꯂꯣ ꯌꯥꯏꯗ
ꯎꯝ
ꯅꯣꯏ ꯃꯤ ꯌꯥꯝ ꯂꯩꯕꯅꯦ
ꯃꯣꯏ ꯃꯤ ꯌꯥꯝ ꯂꯩꯕꯅꯦꯕ
ꯅꯣꯏ ꯅꯣꯏ ꯅꯣꯏꯃꯤ ꯅꯣꯏꯃꯤꯠ
ꯑꯥ ꯑꯩꯈꯣꯏꯒꯤ ꯃꯤꯀꯣ ꯏꯁꯇꯥꯐꯁꯤꯡ ꯁ꯭ꯅꯦ ꯅꯦꯛꯃꯛꯥꯛꯁꯦ ꯅꯨꯡꯉꯥꯏꯗꯨꯅꯦ
ꯑꯩꯒꯤ ꯅꯦꯠꯋꯥꯛꯇꯗꯤ ꯄꯨꯔꯥ ꯐꯨꯜꯅꯤꯅꯦ
ꯇꯕꯗꯨ ꯀꯔꯤꯅꯣ ꯇꯧꯕ ꯅꯪ ꯋꯦꯁ ꯇꯧꯅꯤ ꯍꯥꯏꯅ ꯈꯟꯕꯀꯣ
ꯑ
ꯑꯗꯨꯒꯤꯅꯦꯕ ꯅꯪ ꯑꯩꯗꯣ ꯑꯩꯗꯣ ꯑꯩꯗꯤ ꯀꯩꯅꯣꯅꯤꯗ ꯏꯁꯇꯥꯐ ꯊꯝꯅꯤꯗ ꯍꯥꯏꯕꯗꯤ ꯑꯁꯤꯗ ꯂꯩꯕ ꯐꯝꯗꯣ ꯑꯩꯅ ꯂꯩꯕ ꯐꯝꯗꯣ ꯑꯗꯨꯗꯣ ꯅꯣꯏ ꯃꯤ ꯌꯥꯝ ꯂꯩꯕꯅꯦ ꯍꯥꯏꯕ ꯕꯗ ꯎꯝ
ꯅꯪꯒꯤ ꯚꯣꯏꯁꯁꯦ ꯅꯪꯒꯤ ꯕꯣꯏꯁꯁꯦ ꯃꯅꯥꯎ ꯂꯥꯛꯇꯦ ꯀ꯭ꯔꯦꯛ ꯀ꯭ꯔꯦꯛ ꯑꯗꯨꯃꯥꯏꯅ ꯆꯠꯂꯦꯅꯦ ꯀꯣꯟ ꯑꯟ ꯑꯣꯐꯁꯨ ꯇꯧꯋꯦ ꯑꯃꯨꯛ ꯃꯨꯛꯇꯛꯇ ꯇꯃꯨꯛ ꯂ
ꯑꯗꯨꯗꯤ ꯑꯩꯒꯤ ꯃꯐꯝꯁꯤ ꯅꯩꯋꯥꯛ ꯐꯠꯇꯕ꯭ꯔꯥ ꯈꯪꯗꯦꯕ ꯌꯨꯝꯗ ꯂꯩꯔꯗꯤꯅꯦ ꯅꯩꯋꯥꯛ ꯐꯩꯌꯦꯕ
ꯕꯖꯥꯔꯣꯝꯗ ꯅꯠꯇ꯭ꯔꯅ
ꯅꯠꯇꯦ ꯕꯖꯥꯔꯒꯨꯝꯗ ꯅꯠꯇꯦ ꯑꯩ ꯑꯩꯈꯣꯏꯅ ꯂꯩꯐꯝ ꯐꯐꯝꯗꯣ ꯑꯗꯨꯒꯤ ꯑꯗꯨꯒꯤꯗ ꯃꯆꯥ ꯍꯥꯡꯕꯅꯤꯗ ꯑꯗꯨꯝ ꯌꯥꯝ ꯆꯥꯎꯕ ꯅꯠꯇꯦꯕꯀꯣ
ꯑꯣ
ꯆꯥꯎ ꯍꯥꯡꯒ ꯑꯩꯒꯤ ꯐꯦꯃꯤꯂꯤꯗꯣ ꯑꯩꯒꯤ ꯅꯨꯄꯥꯒ ꯑꯩꯈꯣꯏꯅ ꯑꯗꯨꯝ ꯇ ꯇꯧꯕ
ꯑꯣ
ꯑꯩꯈꯣꯏꯅꯦ ꯆꯥꯟꯗꯤꯒꯔꯗ ꯂꯩꯔꯝꯕꯅꯦꯕꯅꯥꯅꯪ ꯀꯣ
ꯎꯝ
ꯗꯧꯔꯣꯒ ꯃꯤꯒꯤ ꯊꯕꯛ ꯇꯧꯅꯤꯡꯗ꯭ꯔꯦ ꯃꯆꯥꯒꯤ ꯍꯪꯁꯦꯅ ꯊꯣꯛꯂꯛꯄ ꯑꯗꯨꯒ ꯊꯣꯛꯂꯛꯂꯒ ꯑꯁꯤꯗ ꯃꯆꯥ ꯍꯥꯡꯕ
ꯀꯁꯇꯃꯔꯗꯤ ꯑꯗꯨꯝ ꯂꯩꯕꯅꯦ ꯑꯗꯣ ꯅꯣꯏ ꯅꯣꯏ ꯑꯩꯣꯏ ꯇꯃꯩꯂꯣꯡꯗꯒꯤꯀꯣ
ꯎꯝ
ꯑꯗꯨꯒꯨꯝꯕꯗꯒꯤ ꯌꯥꯝ ꯂꯩꯕꯅꯦ ꯍ ꯄꯝꯗꯏ ꯎꯝ
ꯁꯨꯕ ꯅꯣꯝꯕ ꯑꯗꯨꯃꯥꯏꯅ ꯀꯟꯗꯦꯅꯤ ꯃꯤ ꯍꯥꯏꯁꯤꯗꯤ
ꯑꯅꯦ ꯑꯦ ꯅꯗ ꯀ꯭ꯔꯤ ꯇꯕ꯭ꯔꯣ ꯍꯧꯖꯤꯀꯇꯤ
ꯑꯩꯗꯤ ꯂꯨꯍꯂꯔꯒ ꯂꯩꯔ ꯂꯧ ꯆꯠꯄꯒꯤ ꯋꯥꯕ
ꯑꯣ ꯑꯩꯁꯦ ꯃꯤ ꯂꯥꯛꯄ ꯑꯗꯨꯒꯤꯅꯤ ꯑꯗꯨ ꯑꯗꯨꯝ ꯀꯩꯁꯨ ꯀꯥꯏꯗꯦ ꯅꯪꯗꯤ ꯍꯧꯖꯤꯛꯇꯤ ꯀ꯭ꯔꯤ ꯇꯧꯕ꯭ꯔꯣ
ꯑꯩꯗꯤ ꯃꯇꯝ ꯃꯇꯝꯒꯤ ꯗꯨꯃꯥꯢ ꯁꯨꯔꯦ ꯊꯕꯛ
ꯑꯣꯒꯣ ꯑꯣ
ꯁꯤꯕ ꯍꯥꯏꯕ ꯊꯕꯛ ꯑꯗꯨꯃꯥꯢ ꯂꯩꯇꯦ ꯍꯣꯢ ꯂꯩ
ꯑꯣ
ꯊꯕꯛꯛꯇ ꯆꯤꯜꯍꯥꯎ ꯊꯤꯕ ꯃꯤ ꯅꯠꯇꯦꯗ ꯄꯪꯂꯩ ꯂꯩꯔꯥ ꯄꯪꯁꯨꯗ ꯁꯨꯔꯦ
ꯑꯣ ꯑꯣ ꯇꯝꯄꯥꯛꯇꯔꯥ ꯆꯤꯡꯗꯔꯥ
ꯇꯪꯈꯥꯏ ꯇꯪꯈꯥꯏꯗ
ꯅꯣꯏꯁꯨ ꯀꯪꯂꯝꯅꯤꯗ ꯆꯤꯡ ꯆꯤꯡ ꯇꯪꯈꯥꯏ ꯇꯝ ꯇꯪꯈꯥꯏ
ꯎꯝ ꯑꯣ ꯑꯗꯣ ꯑꯩꯈꯣꯏꯁꯨ ꯑꯗꯨꯒꯨꯝꯕ ꯉꯥꯛ ꯑꯩꯈꯣꯏ ꯑꯩꯈꯣꯏꯁꯨ ꯑꯗꯨꯅꯤꯅꯦ ꯑꯗꯣ ꯍꯧꯖꯤꯛꯇꯤ ꯇꯝꯄꯥꯛ ꯇ ꯉꯥꯛꯇ ꯂꯩꯌꯦ ꯗꯨꯀꯥꯟ ꯍꯥꯡꯕꯒꯤꯀꯣ
ꯋꯦꯗꯔꯗꯤ ꯀꯃꯥꯏ ꯇꯧꯒꯦ
ꯋꯦꯗꯔꯗꯣ ꯉꯁꯤꯗꯣ ꯅꯣꯡ ꯆꯨꯒꯦ ꯇꯧꯕ ꯑꯗꯨꯒ ꯈꯔ ꯆꯨꯕ ꯑꯃꯨꯛꯀ ꯁꯥꯕ ꯑꯗꯨꯃꯥꯏꯅ ꯇꯧꯕ
ꯈꯔꯝꯗꯤ ꯌꯥꯝ ꯁꯥꯏꯅꯁꯦꯅꯦ ꯉꯁꯤ
ꯑꯣ ꯑꯩꯈꯣꯏꯗꯗꯤ ꯌꯥꯝ ꯁꯥꯕꯗꯤ ꯑꯣꯏꯗꯦ ꯅꯣꯡ ꯆꯨꯒꯦ ꯍꯥꯏꯅ ꯇꯧꯋꯦ ꯑꯗꯨꯒ ꯈꯔ ꯆꯨꯔꯒ ꯑꯃꯨꯛ ꯆꯨꯔꯒ ꯉꯁ ꯍꯥꯏꯔꯛꯄ ꯎꯝ ꯅꯪꯒꯤ ꯃꯉꯣꯟꯗꯤ ꯑꯦ ꯈꯪꯗꯤ ꯈꯪꯒꯦ ꯇꯧꯕꯒꯨꯝ ꯇꯧꯋꯤꯅꯦ
ꯑꯩꯖꯨ ꯈꯪꯕꯒꯨꯝ ꯇꯧꯋꯦꯅꯦ ꯅꯪꯕꯣ
ꯑꯩꯁꯦ ꯅꯪꯕꯨ ꯈꯪꯒꯗꯧꯕ ꯃꯥꯜꯂꯦ ꯑꯩꯅ ꯈꯟꯕꯗ ꯅꯪꯒꯤ ꯃꯈꯣꯟꯗꯣ ꯑꯗꯨꯝ
ꯀꯔꯃꯥꯢ ꯑ ꯃꯈꯣꯟ
ꯅꯦꯠꯋꯥꯛ ꯐꯠꯇꯦꯅꯦ ꯀ꯭ꯔꯤꯒꯔꯥ
ꯍꯥꯥ
ꯀ꯭ꯔꯦꯛ ꯀ꯭ꯔꯦꯛ ꯗꯨꯃꯥꯏ ꯆꯜꯂꯦ
ꯑꯩꯗꯤ ꯇꯥꯕꯗꯤ ꯇꯥꯌꯦꯅꯦ
ꯑꯣ
ꯑꯩꯉꯣꯟꯗꯤ ꯁꯦꯅ ꯇꯥꯗꯕ
ꯀꯔꯤꯒꯤꯔꯥ ꯑꯁ ꯃꯦꯡꯒꯣ ꯃꯦꯡꯒꯣ ꯐꯖ ꯐꯖꯅ ꯃꯨꯜꯂ ꯂꯩꯖꯦ ꯅꯪꯈꯣꯏ ꯃꯒꯣ ꯃꯦꯡꯒꯣ ꯆꯥꯕ ꯐꯪꯕ꯭ꯔꯣ
ꯍꯣꯏꯅꯦ ꯐꯪꯉꯦ ꯀꯔꯣꯅꯗꯤ ꯗꯃꯥ ꯍꯧꯋꯦꯅꯦ
ꯎꯝ
ꯅꯤꯡꯒꯣ ꯄꯥꯝꯕꯤꯁꯤ ꯌꯥꯔꯦꯅꯦ ꯇꯤꯟ ꯇꯤꯟ ꯆꯥꯒꯟꯕꯅꯤꯅꯦ
ꯎꯝ ꯑꯩꯈꯣꯏꯗꯗꯤ ꯇꯤꯟꯁꯨ ꯆꯠꯇꯦ ꯌꯥꯝ ꯐꯖꯩ ꯍꯟꯗꯛꯇꯤ ꯄꯥꯝꯕꯤ ꯃꯉꯥꯒꯨꯝꯕ ꯂꯩꯕꯀꯣ ꯐꯖꯅ ꯄꯥꯟꯕꯅꯦ ꯆꯥꯕ ꯂꯣꯏꯒꯦ ꯇꯧꯔꯦ ꯎꯝ
ꯈꯔꯝ ꯉꯝꯗꯤ ꯌꯥꯗꯦꯗ ꯅꯒꯧꯁꯦ ꯇꯤꯡ ꯆꯥꯃꯝꯗ꯭ꯔꯒꯣ
ꯑꯣ ꯑꯗꯨ ꯔꯣꯝꯗ ꯇꯤꯟ ꯆꯪꯒꯖꯥꯠꯔꯥ ꯁꯤꯗꯗꯤ ꯇꯤꯟ ꯑꯃꯁꯨ ꯆꯪꯗꯦ ꯁꯤꯗꯗꯤ ꯌꯥꯝ ꯌꯥꯝ ꯐꯖꯩꯌꯦꯦ ꯌꯥꯝ ꯍꯥꯎꯁꯨ ꯍꯥꯎꯋꯦꯗ
ꯃꯤꯌꯥꯝꯁꯤꯡꯒꯤ ꯕ꯭ꯔꯤꯠ ꯀ꯭ꯔꯤ ꯀꯔꯥ ꯃꯦꯡꯒꯣꯒꯤ ꯕ꯭ꯔꯤꯖꯁꯦ ꯄꯨꯔꯥ ꯁꯨꯅ ꯊꯥꯕꯗ ꯀꯩꯇ ꯌꯥꯗꯦꯗ
ꯃꯐꯝꯅ ꯃꯥꯜꯂꯦ ꯅꯨꯡꯁꯥ ꯁꯥꯕ꯭ꯔꯥ ꯅꯣꯏ ꯃꯐꯝꯗꯣ
ꯅꯨꯡꯁꯗꯤ ꯌꯥꯝ ꯁꯥꯗꯦꯗ ꯃꯌꯥꯏꯗꯅ
ꯎꯝ ꯎꯝ ꯎꯝ ꯑꯩꯈꯣꯏ ꯃꯐꯝꯁꯤꯀꯣ ꯌꯥꯝ ꯐꯕ ꯅꯪ ꯐꯝ ꯇꯧꯕ꯭ꯔꯣ ꯃꯦꯡꯒꯣꯒꯤꯒꯨꯝꯕ
ꯎꯝ ꯐꯥꯝ ꯐꯥꯝꯃꯛꯇꯤ ꯑꯗꯨꯃꯥꯏꯅ ꯇꯧꯕ ꯅꯠꯇꯕꯅꯤꯗ ꯌꯨꯝꯒꯤ ꯃꯅꯥꯛ ꯀ ꯀꯔꯤ ꯀꯔꯥ ꯑꯗꯨꯃꯥꯏꯅ ꯊꯥꯔꯒ ꯖꯥꯠ ꯈꯛꯇꯅꯤ
ꯑꯣ ꯑꯣ ꯍꯧꯖꯤꯛ ꯍꯧꯖꯤꯛꯀꯥꯟꯗꯤ ꯎ ꯐꯥꯝ ꯇꯧꯕꯁꯤꯡꯗꯤ ꯄꯩꯁꯥ ꯌꯥꯝ ꯄꯥꯏꯕꯅꯦ ꯍꯥꯏꯕꯇꯤ ꯐꯥꯝ ꯐꯥꯝ ꯇꯧꯋꯦ ꯍꯥꯏꯔꯗꯤ ꯑꯣ ꯔꯤꯆ ꯃꯦꯟ ꯑꯣꯏꯔꯝꯅꯤ ꯍꯥꯏꯅ ꯈꯟꯕꯅꯤꯅꯦ ꯑꯗꯣ
ꯑꯥ ꯆꯨꯝꯃꯦ
ꯐꯥꯝ ꯇꯧꯑꯣ ꯑꯃ ꯖꯒꯥ ꯂꯩꯔꯗꯤ
ꯖꯒꯥ ꯂꯩꯇꯦꯅꯦ
ꯑꯣ ꯆꯤꯡꯗ ꯗ ꯖꯒꯥ ꯂꯩꯇ꯭ꯔꯣ ꯅꯣꯏꯒꯤ ꯆꯤꯡꯒꯨꯝꯕꯗ
ꯂꯩꯗꯤ ꯂꯩ ꯑꯩꯈꯣꯏꯒꯤ ꯆꯤꯡꯗꯤ ꯄꯨꯔꯥ ꯑꯩꯈꯣꯏꯒꯤ ꯆꯤꯡꯗꯤ ꯀꯣ ꯄꯨꯔꯥ ꯀꯥꯁꯃꯤꯔꯒꯤ ꯇꯥꯏꯞꯅꯤ
ꯎ ꯑꯣ ꯑꯩꯕꯣꯛ ꯀꯇꯣ ꯀꯨꯝꯕꯗꯣ ꯑꯩꯕꯣꯛ ꯑꯣ ꯑꯦꯠꯚꯣꯀꯦꯗꯣꯀꯨꯝꯕꯁꯦ ꯌ ꯌꯥꯝ ꯄꯥꯟꯕꯅꯦ ꯑꯩꯈꯣꯏ ꯈꯨꯟꯗꯗꯤꯀꯣ ꯑꯦꯕꯣꯀꯦꯇꯣ ꯑꯦꯚꯣꯀꯦꯠꯇꯣ ꯑꯗꯨꯒ ꯑ ꯌ ꯑꯁꯤ ꯀ꯭ꯔꯤꯔ ꯑꯃꯗꯨ ꯍꯩ ꯖꯥ ꯖꯥꯠ ꯂꯩꯌꯦ ꯌꯥꯝ ꯄꯥꯟꯕꯅꯦ ꯒꯣꯕꯥꯒꯨꯝꯕ ꯍꯦꯛꯈꯥꯒꯨꯝꯕ ꯑꯗꯨꯒꯨꯝꯕ ꯐꯖꯅ ꯄꯥꯟꯕꯅꯤ ꯅꯣꯏ ꯑ ꯐꯥꯝ ꯇꯧꯅꯤꯡꯉꯥꯏ ꯍꯥꯏꯔꯗꯤ ꯎꯝ ꯑꯦꯕꯣꯀꯦꯇꯣꯜꯗꯤ ꯅꯣꯏꯅ ꯐꯥꯝ ꯇꯧꯅꯤ ꯍꯥꯏꯔꯗꯤ ꯄꯥꯝꯕꯤꯗꯤ ꯑꯦꯕꯥꯏꯂꯦꯕꯜ ꯑꯣꯏꯅꯦꯕꯀꯣ
ꯀꯌꯥ ꯀꯌꯥꯗ
ꯗꯤꯁ ꯌꯥꯔꯕꯨꯗꯤ
ꯄꯥꯝꯕꯤ ꯑꯃ ꯑꯗꯨꯃꯥꯏꯅ ꯁꯣꯛ ꯇꯧꯕꯗꯣ ꯑꯗꯨ ꯄꯥꯝꯕꯤꯗ ꯐꯤꯞꯇꯤꯒꯨꯝꯕꯗ ꯑꯗꯨꯝ ꯄꯥꯝ ꯑ ꯐꯝꯕꯅꯤꯗ ꯐꯪꯕꯅꯤꯗ ꯌꯥꯝ ꯆꯥꯎꯗ꯭ꯔꯤꯉꯩꯗꯀꯣ
ꯄ꯭ꯔꯥꯏꯖꯇꯤ ꯀꯌꯥ ꯀꯌꯥ ꯆꯞꯂꯝꯕꯥ
ꯐꯤꯐ
ꯐꯤꯞꯇꯤ
ꯎꯝ
ꯐꯤꯞꯇꯤ ꯂꯨꯄꯤꯁ ꯍꯣꯔꯦꯟ ꯇꯦꯛꯁ
ꯍꯣꯏ ꯕꯟꯗꯤ ꯑꯃꯗꯀꯣ ꯍꯣꯏ ꯍꯣꯏ ꯑꯗꯨ ꯍꯧꯖꯤꯛ ꯍꯧꯖꯤꯛꯇꯤꯀꯣ ꯍꯧꯖꯤꯛ ꯍꯧꯖꯤꯛꯇꯤ ꯑꯕꯥꯏꯂꯦꯕꯜ ꯑꯣꯏꯔꯣꯏ ꯑꯗꯨ ꯀ꯭ꯋꯥ ꯈꯨꯟꯗꯒꯤꯀꯣ ꯃꯈꯣꯏ ꯈꯨꯟꯗꯒꯤ ꯁꯄ꯭꯭ꯂꯥꯏ ꯇꯧꯅꯦꯕꯀꯣ
ꯑꯣ
ꯎꯝ ꯆꯤꯡ ꯂꯩꯩꯔꯗꯤ ꯑꯗꯨꯝ ꯍꯥ
ꯀꯠꯇꯦꯗꯤ ꯅꯠꯇꯦꯀꯣ
ꯀꯠꯇꯦ ꯍꯥꯏꯗꯤ
꯭ꯔꯁꯇꯤꯡ ꯔꯁꯇꯤꯡ ꯍꯥꯏꯕꯗꯣ
ꯅꯠꯇꯦ ꯑꯦꯕꯣꯒꯦ ꯅꯠꯇꯦꯃꯤ ꯑꯦꯕꯣꯀꯦꯇꯣ ꯂꯣꯀꯦꯜꯒꯅꯤ ꯌꯥꯝ ꯍꯥꯎ ꯅꯦ ꯑꯗꯨꯝ ꯃꯣꯔꯦꯒꯤ ꯑꯁꯤꯅ ꯑꯗꯨꯒꯤ ꯍꯦꯟꯅ ꯍꯥꯎꯅꯤ ꯇꯦꯜꯒꯤ ꯀꯣ ꯌꯥꯝ ꯌꯥꯝ ꯆꯥꯎꯔꯒ ꯔꯥꯎꯟꯗ ꯑꯣꯏꯕꯁꯨ ꯂꯩꯌꯦ ꯑꯗꯨꯒ ꯂꯣꯏꯗ꯭ꯔꯒ ꯑꯃ ꯁꯦꯞꯁꯨ ꯂꯩꯌꯦ ꯇꯣꯉꯥꯟ ꯇꯣꯉꯥꯟꯅ ꯂꯩꯌꯦ ꯚꯦꯔꯥꯏꯇꯤ ꯚꯦꯔꯥꯏꯇꯤ ꯇꯣꯉꯥꯟ ꯇꯣꯉꯥꯟꯂꯦꯕꯀꯣ ꯑꯗꯣ ꯑꯩꯈꯣꯏ ꯆꯤꯡꯗ ꯄꯥꯟꯕꯁꯨ ꯚꯦꯔꯥꯏꯇꯤ ꯌꯥꯝ ꯂꯩꯌꯦ ꯑꯗꯨꯕꯨ ꯑꯦ ꯕꯣ ꯀꯦꯇꯣ ꯁꯦ ꯔꯣꯟ ꯑꯣꯏꯕꯗꯣ ꯕꯣꯜꯒꯤ ꯇꯥꯞ
ꯍꯣꯏ ꯍꯣꯏ
ꯔꯥꯎꯟ ꯑꯣꯏꯕꯅꯤ ꯎꯝ ꯎꯝ ꯑꯗꯨꯅ ꯍꯥꯎꯕꯅꯤ ꯑꯗꯨꯅꯀꯣ ꯆꯥꯕꯗꯣ ꯆꯥꯕꯗꯣ ꯃꯍꯥꯎꯗꯣ ꯍꯦꯟꯕ
ꯅꯪꯗꯤ ꯀꯃꯥꯏꯅ ꯇꯧꯕꯅꯣ
ꯄꯥꯟ ꯀꯩꯅꯣ ꯃꯥꯒꯤ ꯀꯦꯖꯤꯗꯀꯣ ꯀꯦꯖꯤꯗ ꯋꯥꯟ ꯋꯥꯟ ꯐꯤꯐꯇꯤꯒꯨꯝꯕꯗ ꯌꯣꯟꯕꯅꯦ ꯆꯥꯕ ꯃꯇꯝꯗꯀꯣ ꯁꯥꯔ ꯅꯧꯔꯤꯒꯨꯝꯕꯗ ꯌꯥꯝ ꯍꯣꯡꯕꯅꯦꯕꯥ ꯎꯝ ꯃꯄꯥꯟꯗ ꯇꯥꯡꯉꯦ ꯆꯥꯟꯗꯤꯒꯔꯒꯨꯝꯕꯗꯗꯤ ꯀꯦꯖꯤꯗ ꯊ꯭ꯔꯤ ꯐꯤꯐꯇꯤ ꯁꯨꯃꯥꯏꯅ ꯐꯪꯉꯦꯕ ꯎꯝ ꯑꯩꯈꯣꯏ ꯔꯣꯝꯗꯗꯤ ꯍꯣꯡꯕꯀꯣ
ꯎꯝ
ꯑꯗꯣ ꯀꯦꯖꯤꯗ ꯋꯥꯟ ꯐꯤꯐꯇꯤꯒꯨꯝꯕꯗ ꯐꯪꯉꯤ ꯂꯥꯁ ꯏꯌꯔꯁꯨ ꯑꯦ ꯃꯤꯅ ꯄꯨꯔꯛꯑꯣ ꯄꯨꯔꯛꯑꯣ ꯍꯥꯏꯕꯒꯤ ꯌꯥꯝ ꯌꯥꯝ ꯄꯨꯔꯛꯄꯤꯕꯅꯦ ꯋꯥꯟ ꯐꯤꯐꯇꯤ ꯋꯥꯟ ꯐꯤꯐꯇꯤꯗꯀꯣ ꯑꯗꯨꯕꯨ ꯑꯩꯕꯨꯗꯤ ꯇꯣꯡꯕ ꯂꯩꯇꯦ ꯑꯗꯨ ꯃꯤꯅ ꯑꯗꯨꯝ ꯈꯪꯅꯕ ꯃꯤꯅ ꯄꯨꯔꯛꯄꯤꯌꯨꯅꯦ ꯄꯨꯔꯛꯄꯤꯌꯨꯅꯣ ꯍꯥꯏꯕꯒꯤ ꯑꯗꯨꯝ ꯄꯨꯔꯛꯄꯤꯕꯥ
ꯌꯥꯏꯗ ꯀꯦꯖꯤꯗ ꯋꯥꯟ ꯐꯤꯐꯇꯤꯗꯤ ꯀꯩꯅꯣ
ꯎꯝ ꯍꯣꯏ ꯀꯦꯖꯤꯗ ꯋꯥꯟ ꯐꯤꯐꯇꯤ ꯌꯥꯝ
ꯍꯣꯏ ꯃꯣꯏꯗꯤ ꯂꯨꯝꯕꯅꯤꯅ ꯀꯦꯖꯤ ꯊꯨ ꯊꯨꯅ ꯇꯥꯕꯅꯦꯕ ꯑꯗꯨꯒꯤ
ꯍꯣꯏ ꯀꯦꯖꯤ ꯎꯝ ꯑꯍꯨꯝ ꯑꯍꯨꯝ ꯑꯍꯨꯝ ꯃꯔꯤ ꯀꯣ ꯑꯆꯧꯕꯗꯤ ꯑꯅꯤ ꯑꯍꯨꯝꯗꯁꯨ ꯑꯗꯨꯝ ꯍꯦꯜꯂꯦꯕ ꯑꯗꯨꯝ ꯃꯔꯤꯒꯨꯝꯕ ꯇꯥꯏꯌꯦ ꯄꯤꯛꯈꯔ ꯄꯤꯛꯈ꯭ꯔꯗꯤ ꯑꯗꯨꯒ ꯈꯔ ꯆꯥꯎꯔꯗꯤ ꯑꯍꯨꯝ ꯀꯣ ꯀꯃꯥꯏ ꯇꯥꯕꯅꯦ
ꯇꯞ
ꯑꯗꯨ ꯍꯧꯕꯅꯦ ꯑꯩꯈꯣꯏꯒꯤꯗꯤ ꯍꯥ
ꯑꯇꯣꯞꯄꯥ ꯁꯦꯄꯂꯤꯡꯗꯤ ꯂꯩꯗ꯭ꯔꯣ ꯆꯥꯛ ꯀ꯭ꯔꯤ ꯀꯔꯤ ꯂꯩꯕ ꯑꯗꯨꯗꯤ
ꯎꯝ ꯀꯔꯤ ꯍꯥꯏꯕ꯭ꯔꯥ ꯑ ꯀꯤꯋꯤ ꯒꯨꯝꯕꯥꯗꯣ
ꯍ ꯍꯣꯏ ꯀꯤꯋꯤ
ꯎꯝ ꯎꯝ ꯀꯤꯋꯏꯒꯨꯝꯕꯁꯨ ꯊꯥꯏꯑ ꯀꯦꯋꯏꯒꯨꯝꯕꯁꯨ ꯌꯥꯝ ꯄꯥꯜꯂꯦ ꯑꯩꯈꯣꯏꯒꯤꯗꯤ ꯅꯠꯇꯦꯕꯀꯣ ꯃꯃꯤꯡꯅ ꯐꯥꯝ ꯇꯧꯅꯕꯀꯣ ꯀꯤꯋꯤ ꯄꯥꯂꯦ ꯑꯌꯥꯝꯕꯗ ꯀꯤꯋꯤꯅꯦ ꯑꯩꯚꯣꯀꯦꯇꯣꯅꯦ ꯒꯣꯕꯒꯨꯝꯕꯅꯦ ꯆꯝꯄ꯭ꯔꯥꯒꯨꯝꯕꯅꯦ ꯑꯗꯨꯒꯨꯝꯕꯗꯤ ꯌꯥꯝ ꯃꯄꯥꯂꯦ ꯐꯕꯣꯏꯗ